ꯍꯂꯣ
ꯇꯥꯔꯕ
ꯇꯥꯔꯦ ꯇꯥꯔꯦ
ꯑꯦ ꯍꯧꯖꯤꯛꯀꯤꯗꯨꯅ ꯀꯃꯥꯏꯅ ꯇꯧꯒ꯭ꯔꯤꯕ
ꯍꯧꯖꯤꯛꯀꯤꯗꯣ ꯑꯩ ꯂꯥꯛꯇꯤꯌꯦ ꯑꯩꯉꯣꯟꯗ
ꯑꯩꯃ ꯑꯩ ꯑꯥꯀ ꯀꯨꯏ ꯈꯤꯡꯉꯦꯕꯀꯣ ꯑꯗꯩ ꯑꯩꯅ ꯅꯪ ꯇꯨꯝꯒ꯭ꯔꯖꯥꯔꯅꯦꯍꯦ ꯑꯃꯨꯛ ꯈꯜꯂꯦꯕ
ꯑꯩ ꯇꯨꯝꯗꯦ ꯑꯩꯅ ꯀꯩꯅꯣꯅꯦ ꯐꯣꯟꯁꯤꯕꯨ ꯑꯩꯕꯣ ꯀꯩꯅꯣꯝ ꯇꯧꯔꯤꯁꯤꯕꯣꯅ ꯑꯗꯨꯝ ꯂꯩꯔꯤꯅꯦ
ꯏꯁ ꯇꯧꯏ ꯇꯧꯏ ꯑꯗꯨꯗꯅꯤ ꯑꯩꯅ ꯃꯦꯁ ꯆꯦꯆꯟ ꯅꯪ ꯋꯥꯔꯕꯣ ꯑ
ꯑꯩꯅ ꯀꯩꯅꯣ ꯃꯥꯅ ꯀꯔꯤꯝꯇ ꯍꯥꯏꯗꯅ ꯋꯥꯔꯕꯅ ꯍꯪꯉꯛꯏꯁꯤꯕꯣꯅ ꯑꯗꯣ ꯍꯧꯖꯤꯛꯁꯦ ꯃꯣꯏꯁꯦ ꯃꯦꯟꯍꯟꯕ ꯈꯣꯠꯄꯗꯣ ꯇꯧꯗ꯭ꯔꯕꯣ
ꯍꯥ ꯍꯥ ꯍꯥ ꯑꯗ ꯏꯅꯪ ꯇꯨꯝꯃ ꯖꯠꯔꯅ
ꯅꯠꯇꯦꯕ ꯃꯦꯟꯕꯤ ꯈꯣꯠꯄꯤꯗꯣ ꯋꯥ ꯂꯣꯏꯔꯒ ꯃꯦꯟ
ꯍꯜꯂꯣ ꯇꯧꯌꯦ ꯇꯧꯗꯦ ꯀꯥꯏꯝ ꯇꯧꯗꯦ ꯂꯣꯏꯔꯦ ꯋꯥꯔꯤ ꯐꯅꯔꯒꯅꯦ ꯑꯗꯨꯝ ꯁꯝꯃꯤꯠ
ꯀꯃꯥꯏ ꯇꯧꯋꯦ
ꯕꯤꯅꯥ
ꯍꯥꯎ
ꯁꯝꯃꯤꯠ ꯀꯥꯏꯝ ꯇꯧ ꯀꯥꯏꯝꯇ ꯃꯦꯟ ꯇꯥꯏꯌꯦ
ꯅꯪꯅꯦꯠꯋꯥꯛꯅꯦ ꯑꯩꯗꯤ ꯐꯥꯏꯕꯁ ꯖꯤ ꯀꯥꯏ
ꯑꯩꯗꯤ ꯀꯥꯗ꯭ꯔꯦ ꯑꯩꯒꯤꯗꯤ ꯑꯩꯈꯣꯏ ꯃꯥꯅ ꯂꯣꯏ ꯌꯦꯡꯊꯣꯛꯇꯅ ꯂꯣꯏꯔꯕꯅꯤꯅ ꯑꯝꯇ ꯀꯥꯗ꯭ꯔꯦ
ꯑꯗꯨꯢꯅꯦ ꯑꯩꯒꯤꯗꯤ ꯐꯖꯅꯒ ꯑꯩ ꯌꯦꯡꯗꯦ ꯑꯩ ꯏꯆꯦ ꯅ ꯐꯥꯏꯚꯖꯤ ꯁꯞꯄꯣꯔꯠ ꯇꯧꯕ꯭ꯔꯥ ꯅꯪ ꯐꯣꯟꯗꯣ
ꯑꯩꯈꯣꯏ ꯃꯥꯒꯤꯗꯤ ꯑꯩ ꯇꯧꯕ ꯇꯧꯗꯕ ꯈꯪꯗꯦꯅꯦ
ꯅꯪꯒꯤ ꯍꯥꯏꯕ ꯅꯪꯒꯤ ꯍꯥꯢꯕ ꯎꯝ ꯑꯗꯨ ꯅꯦꯠꯇꯣ ꯈꯑꯥ ꯑꯟꯂꯤꯃꯤꯇꯤ ꯀꯤꯗꯣ ꯑꯣꯜꯂꯣꯕ ꯄꯨꯝꯃꯦꯠꯇꯣ ꯑꯩꯒꯤ ꯖꯤꯑꯣꯒꯤꯗꯣ ꯑꯞꯗꯦꯠ ꯀꯧꯑꯦꯕ ꯀꯣ
ꯑꯥ ꯑꯥ
ꯁꯤꯗ ꯀꯦꯅꯣ ꯇꯧꯔꯦꯕ
ꯑꯦ ꯑꯗꯨ ꯑꯩ ꯐ꯭ꯔꯤ ꯐ꯭ꯔꯤꯗ ꯍꯥꯟꯕꯒꯤꯗꯤ ꯑꯩꯈꯣꯢ ꯃꯥꯏꯁꯦ ꯆꯍꯨꯝꯒꯤꯗꯤ ꯍꯥꯟꯕꯅꯦꯕꯀꯣ ꯑꯗꯨ ꯂꯨꯄꯥ ꯆꯍꯨꯝꯒꯤ ꯍꯥꯟꯕꯁꯦ ꯑꯥ ꯆꯍꯨꯝ ꯋꯥꯡꯈꯩ ꯅꯗꯤ ꯆꯍꯨꯝꯒ ꯅꯤꯒ
ꯎꯝ
ꯑꯗꯨ ꯍꯥꯟꯕꯅꯦ ꯑꯅꯣꯠ ꯑꯗꯣ ꯃꯣꯏꯗꯤ ꯚꯤꯗꯤꯑꯣ ꯀꯩ ꯀꯩ ꯃꯌꯥꯝ ꯌꯦꯡꯁꯤꯟꯃꯟꯗꯅ ꯑꯩꯒꯤꯃꯟꯗꯅ ꯑꯗꯨꯝ ꯅꯦꯠꯁꯦ ꯇꯞꯄꯤꯔ ꯈꯪꯗꯦ ꯍꯥꯏꯕ
ꯆꯍꯨꯝ ꯌꯥꯔꯒ ꯖꯤꯕꯤ ꯀꯌꯥ ꯐꯪ ꯢꯅꯣ ꯅꯣꯡꯃꯒꯤ
ꯅꯣꯡꯃꯒꯤ ꯋꯥꯟ ꯑꯣꯏꯔꯝꯒꯅꯤꯌꯦ
ꯌꯥꯡꯈꯩꯗꯤ ꯍꯥꯞꯆꯔ ꯇꯨ ꯖꯤꯕꯤ ꯀꯣꯛ ꯑꯣꯟꯊꯣꯛ ꯀꯦꯗꯤ
ꯈꯪꯗ꯭ꯔꯦ ꯑꯗꯨꯗꯤ ꯑꯩ ꯂꯨꯄꯥ ꯌꯥꯡꯈꯩ ꯍꯥꯞꯆꯤꯜꯂꯒ
ꯑꯥ
ꯑꯥ ꯇꯨ ꯖꯤꯕꯤ ꯅꯣꯡꯃꯗ ꯅꯠꯇ꯭ꯔꯥ
ꯀꯣꯛ ꯑꯣꯟꯊꯣꯛꯀꯦꯗꯤ ꯑꯃꯨꯛ
ꯑꯗꯣ ꯑꯩꯈꯣꯏ ꯃꯥ ꯑꯗꯨ ꯃꯊꯪꯗ ꯍꯥꯟꯕꯗ ꯍꯥꯏꯇꯥꯔꯦ ꯑꯩꯈꯣꯏ ꯃꯥꯗ ꯂꯨꯄꯥ
ꯎꯝ ꯑꯥ ꯂꯨꯄꯥ ꯌꯥꯡꯈꯩ ꯍꯥꯞꯆꯜꯂꯒ ꯋꯥꯟ ꯖꯤꯕꯤꯗꯤ ꯇꯨ ꯖꯤꯕꯤ ꯑꯣꯟꯊꯣꯛꯄꯅ ꯐꯩ ꯑꯩꯈꯣꯏꯗꯤꯦ ꯆꯍꯨꯝ ꯌꯥꯡꯈꯩ ꯍꯥꯜꯂꯤꯅꯦꯕ ꯇꯨ ꯖꯤꯕꯤ ꯑꯗꯣ ꯃꯣꯏꯒꯤ ꯑꯃ ꯑꯥ ꯐꯥꯢꯕꯖꯦ ꯑꯟꯂꯤꯃꯤꯇꯦꯠ ꯑꯗꯨꯝ ꯂꯩꯕ ꯀꯣ ꯑꯝꯇ ꯇꯥꯒꯦꯗ ꯑꯗꯨꯒꯤꯗꯣ ꯑꯩꯅ ꯑꯣꯟ ꯊꯣꯛ ꯑꯦꯕ
ꯎꯝ ꯑꯗꯨꯗꯣ ꯑꯗꯨ ꯑꯣꯟꯊꯣꯛꯑꯦ ꯑꯗꯨꯒ ꯑꯣꯟꯊꯣꯛ
ꯅꯨꯡꯥꯏꯕꯅꯦ ꯑꯗꯨ ꯅꯨꯡꯉꯥꯏ ꯍꯥꯏꯕꯅꯤꯁꯦ ꯑꯗꯨ ꯑꯣꯟꯊꯣꯛꯑꯣ ꯑꯩ ꯍꯟꯇꯛ ꯅꯍꯥꯟꯈꯩ ꯇꯧꯔꯝꯗꯦꯕꯀꯣ ꯍꯟꯗꯛꯁꯦ ꯑꯩꯁꯦ ꯀꯣꯏꯃꯦꯠ ꯃꯦꯠꯂꯦꯕꯀꯣ ꯃꯥꯏ ꯖꯤꯑꯣꯗꯣ ꯄꯥꯛ ꯆꯪꯉꯦ ꯌꯥꯗꯦ ꯑꯗꯨꯒ ꯑꯩꯒꯤ ꯐꯣꯜꯒꯤ ꯁꯦꯠꯇꯤꯡꯗ ꯀꯩꯗꯁꯨ ꯄꯪꯆꯪ ꯆꯪꯉꯒ ꯑꯗꯨꯒ ꯌꯥꯔꯦꯕ ꯍꯧꯖꯤꯛꯁꯦ ꯑꯗꯣ ꯋꯥꯏꯐꯥꯏ ꯌꯥꯝ ꯁꯝꯕ ꯅꯨꯄꯤꯅꯦꯕꯣ ꯍꯧꯖꯤꯛ ꯁꯝꯗ꯭ꯔꯦꯕ
ꯅꯪ ꯋꯥꯏ ꯐꯥꯏ ꯍꯦꯛ ꯁꯝꯃꯦ ꯍꯥꯏꯗꯣ ꯋꯥꯏꯐꯥꯏꯗꯣ ꯀꯅꯥꯒꯤ
ꯎꯝ ꯀꯩꯅꯣꯒꯤ ꯍꯣꯁꯇꯦꯜꯒꯤ ꯄꯤꯕ ꯑ ꯑ ꯑꯦꯝ ꯌꯨꯒꯤ ꯄꯤꯕ ꯑꯗꯨ ꯑꯩ ꯍꯧꯖꯤꯛ ꯁꯝꯗ꯭ꯔꯦꯕ ꯍꯧꯖꯤꯛꯀꯤꯗꯣ ꯌꯥꯏꯑꯕꯀꯣ ꯑꯣ ꯍꯣꯁꯇꯦꯜꯒꯤ ꯋꯥꯏꯐꯥꯏꯗꯤ ꯍꯦꯛ ꯁꯝꯃꯗꯤ ꯐꯣꯟ ꯇꯧꯕꯗꯣ ꯆꯠꯇꯦ ꯆꯠꯇꯦ ꯍꯦꯛꯇ ꯍꯥꯏꯕꯗꯣ
ꯑꯥ ꯑꯥ ꯑꯥ ꯑꯥ
ꯑꯗꯨ ꯇꯧꯋꯦꯕ ꯍꯦꯛꯇ
ꯑꯣ ꯀꯥꯡꯖꯦ ꯀꯩꯗꯧꯉꯩ ꯇꯥꯏꯒꯦ
ꯑꯦ ꯀꯥꯡꯁꯦ ꯑꯗꯣ ꯀꯩꯅꯣ ꯇꯧꯅꯤꯅꯦꯍꯦ ꯏꯉꯥꯁꯦ ꯑꯅꯤ ꯄꯥꯟꯕꯅꯤꯅ ꯀꯃꯥꯏꯅ ꯇꯧꯗꯣꯏꯅꯣ
ꯀꯩꯅꯣ ꯍꯥꯏꯁꯤꯕꯨ ꯏꯉꯥ ꯑꯅꯤ ꯄꯥꯟꯕ ꯍꯥꯏꯁꯦ ꯊꯥꯁꯤ ꯑꯅꯤ ꯑꯣꯏꯗꯣꯏꯔꯣ ꯏꯉꯥꯒꯤꯗ
ꯍꯣꯏ ꯏꯉꯥ ꯑꯍꯥꯟꯕꯩꯗꯅ ꯃꯥꯡꯉꯦ ꯍꯥꯏꯕꯀꯣ
ꯑꯥ
ꯑꯗꯨ ꯑꯀꯣꯟꯕꯒꯤ ꯏꯉꯥꯁꯦ
ꯀꯥꯡꯅ ꯑꯗꯨꯗꯤ ꯕꯃꯣꯟ ꯀꯥꯡ ꯀꯔꯝꯀꯥꯟꯗ ꯆꯤꯡꯗꯣꯔꯤꯕꯗꯨꯗꯤ
ꯈꯪꯗꯦ ꯑꯗꯨꯃꯥꯏꯅ ꯏꯉꯥ ꯑꯅꯤ ꯄꯥꯝꯁꯤꯜꯂꯦ ꯑꯗꯨꯒ ꯑꯗꯨ ꯏꯉꯥ ꯑꯍꯥꯟꯕꯁꯦ ꯑꯝꯇ ꯂꯨꯍꯣꯡꯅꯗꯦꯕ ꯈꯪꯉꯕ ꯇꯥꯕ꯭ꯔꯥ ꯏꯉꯥ ꯑꯍꯥꯟꯕꯁꯤ ꯑꯝꯇ ꯂꯨꯍꯣꯡꯅꯗꯦ ꯑꯗꯨꯗꯩꯗꯤ ꯎꯝ ꯎꯝ ꯑꯀꯣꯟꯕꯒꯤ ꯏꯉꯥ ꯍꯥꯏꯕ ꯏꯉꯥꯁꯦ ꯑꯥ ꯗꯦꯠ ꯅꯥꯏꯟꯇꯤꯟꯖꯦ ꯁꯤ ꯃꯉꯥꯅꯤ ꯇꯥꯏ ꯏꯉꯥ ꯒꯤ ꯃꯉꯥꯅꯤ ꯇꯥꯏ ꯑꯗꯨꯗꯤ ꯅꯣꯡꯃ ꯄꯥꯟꯕꯁꯦ ꯀꯔꯝꯕ ꯇꯥꯔꯦ
ꯑꯗꯨꯗ ꯍꯟꯇꯛꯀꯤ ꯑꯍꯥꯟꯕꯩ ꯏꯪꯉꯥꯖꯤꯗꯤ ꯑꯗꯨꯗꯤ ꯖꯤ ꯑꯥ
ꯍꯌꯦꯡ ꯍꯪꯆꯤꯠꯁꯦ ꯅꯣꯡꯃ ꯄꯥꯟꯕ ꯑꯣꯏꯔꯝꯃꯅꯤꯉꯣ ꯏꯆꯦ ꯍꯟꯗꯛꯀꯤ ꯑꯔꯣꯏꯕ ꯀꯣꯟꯕꯒꯤꯁꯦ ꯑꯥ ꯇꯥꯡ ꯇꯔꯥꯑꯣꯉꯥꯗ ꯍꯥꯥ
ꯇꯥꯡ ꯇꯔꯥ ꯃꯉꯥꯗꯅꯦ
ꯑꯥ
ꯇꯥꯕ꯭ꯔꯣ ꯇꯥꯡ ꯇ꯭ꯔꯥꯃꯉꯥ ꯁꯥꯏꯗ ꯊꯥꯁꯤ ꯑꯣꯏꯔꯝ ꯕꯅꯤ ꯍꯥꯏꯕ
ꯇ꯭ꯔꯥꯎꯉꯥ ꯊꯥꯁꯤꯀꯣ ꯁꯤꯁꯇꯤꯟ ꯁꯤꯁꯇꯤꯟꯗ ꯅꯣꯡꯃ ꯁꯚꯦꯟꯇꯤꯟꯗ ꯅꯤꯅꯤ ꯑꯩꯇꯤꯟꯗ ꯍꯨꯝꯅꯤ ꯐꯤꯇꯤꯟꯗ ꯑꯦ ꯀꯩꯅꯣꯗꯣ ꯐꯣꯔꯇꯤꯟꯗ ꯀꯩꯅꯣ ꯑꯣꯏꯔꯝꯅꯤ ꯑꯥ ꯎꯝ ꯑꯩꯈꯣꯏꯒꯤ ꯑꯩꯈꯣꯏ ꯇꯈꯦꯜ ꯂꯥꯏ ꯍꯔꯥꯎꯕꯁꯦ ꯏꯉꯥꯗ ꯍꯔꯥꯎꯗꯣꯏꯅꯦꯕꯀꯣ
ꯍꯣꯏꯍꯦ ꯅꯣꯏ ꯇꯈꯦꯜ ꯂꯥꯏ ꯍꯔꯥꯎꯗ꯭ꯔꯤꯕꯣ
ꯑꯥ ꯏꯉꯥꯗ ꯍꯔꯥꯎ ꯏꯉꯥꯗ ꯍꯔꯥꯎꯗꯣꯏꯅꯦꯕ ꯗꯦꯠ ꯅꯥꯏꯟꯇꯤꯟꯗꯩ ꯍꯧꯅꯤ ꯍꯥꯏꯕꯅꯦꯕ
ꯑꯥ ꯅꯪ ꯂꯥꯏ ꯄꯨꯕ ꯌꯥꯎꯇꯥꯥꯔꯦ ꯑꯗꯨꯗꯤ
ꯑꯩ ꯌꯥꯔꯣꯏ ꯑꯩ ꯌꯥꯝ ꯀꯦꯟꯅꯤꯡꯗ꯭ꯔꯦ ꯏꯁꯦ
ꯏꯁ
ꯑꯗꯨꯅ ꯑꯩ ꯌꯥꯎꯅꯤꯡꯗ꯭ꯔꯦꯕ ꯑꯗꯨꯅ ꯑꯩ ꯌꯥꯎꯔꯔꯣꯏꯒꯦꯅ ꯈꯜꯂꯦ ꯑꯗꯨ ꯂꯥꯏꯔꯣꯏꯕꯧꯇꯗꯤ ꯑꯩꯗꯤ ꯂꯥꯏ ꯈꯨꯔꯨꯝ ꯑꯣꯏꯅ ꯆꯠꯂꯨꯔꯒꯦ ꯇꯧꯕ
ꯉꯥꯍꯟꯃꯨꯛ ꯅꯣꯏꯅ ꯅꯣꯏ ꯔꯤꯁꯔꯁꯀꯤ ꯆꯠꯄꯗꯣ ꯑꯗꯨ ꯇꯥꯡꯈꯨꯜ ꯊꯣꯛ ꯄꯗꯣ ꯅꯨꯡꯗꯤ ꯅꯨꯡꯉꯥꯏꯗꯧꯗꯤ ꯃꯥꯜꯂꯦꯕ ꯃꯇꯦꯛ ꯑꯃꯈꯛꯇꯤ ꯑꯩꯗꯤ ꯇꯨꯝꯃ ꯂꯩꯕꯒꯤ ꯌꯦꯡꯍꯧꯗ꯭ꯔꯦꯕꯀꯣ
ꯅꯠꯇꯦ ꯅꯣꯏ ꯅꯣꯏ ꯌꯥꯎꯗꯕ ꯅꯣꯏ ꯌꯥꯎꯕꯒꯤꯗꯨꯗꯤ ꯌꯥꯝ ꯅꯨꯡꯉꯥꯏ ꯇꯦꯕ ꯀꯣ ꯈꯪꯉꯕꯥ
ꯑꯥ
ꯇꯥꯕ꯭ꯔꯥ ꯋꯥꯏꯔꯤꯒꯤ ꯑꯩꯈꯣꯏꯅ ꯆꯠꯄꯗꯣ ꯑꯗꯨꯗꯤ ꯃꯥꯏ ꯇꯥꯡꯈꯨꯜꯁꯨ ꯃꯥꯏꯕꯤꯁꯨ ꯑꯅꯧꯕ ꯉꯥꯛ ꯇꯅꯤꯅ ꯅꯨꯡꯉꯥꯏꯌꯦꯕ ꯃꯣꯏꯒꯤ ꯑꯃ ꯈꯨꯂꯦꯟꯒꯤꯗꯨꯅ ꯃꯥꯏꯕꯤ ꯃꯥꯏꯕꯗꯣ ꯍꯅꯨꯕ ꯉꯥꯛꯇ ꯑꯣꯏꯕꯒꯤ ꯑꯃ ꯌꯦꯡꯕ ꯌꯥꯝ ꯅꯨꯡꯉꯥꯏꯇꯕ ꯌꯥꯝ ꯋꯥꯕꯗꯣ ꯈꯪꯕ꯭ꯔꯥ ꯑꯗꯨ ꯑꯣꯏꯒ꯭ꯔꯤꯅꯦꯕ
ꯍꯩꯃꯥ ꯑꯗꯨꯗꯤ ꯅꯨꯡꯉꯥꯏꯕꯖꯤꯅ ꯑꯀꯣꯟꯕꯗꯨꯅ ꯑꯣꯏꯔꯦꯅꯦ ꯑꯗꯨꯗꯤ
ꯎꯝ
ꯈꯦꯠꯅꯕ꯭ꯔꯣ ꯃꯣꯏꯒꯤ ꯂꯥꯏꯔꯣꯏꯒꯤ ꯇꯧꯕꯒꯤꯗꯣ
ꯈꯪꯗꯦ ꯌꯦꯡꯕ ꯅꯨꯡꯉꯥꯏꯕꯗꯤ ꯋꯥꯏꯔꯤꯅ ꯌꯥꯝ ꯍꯦꯜꯂꯦ ꯑꯗꯩꯗꯤ ꯂꯩꯔꯤꯕ ꯐꯤꯕꯝ ꯄꯠꯆꯟ ꯑꯗꯨꯖꯨ ꯌꯥꯝ ꯅꯨꯡꯉꯥꯏꯇ꯭ꯔꯣ ꯋꯥꯏꯔꯤꯒꯤꯅ ꯑꯃꯨꯛ ꯍꯥ
ꯑꯈꯣꯏ ꯌꯦ ꯑꯈꯣꯏꯅ ꯌꯦꯡꯉꯨꯕꯗꯨꯅ ꯋꯥꯏꯔꯤꯔꯣ ꯑꯥ ꯑꯥ ꯑꯥ ꯑꯥ ꯈꯪꯉꯦ ꯈꯪꯉꯦ ꯑꯥ
ꯑꯗꯨꯅ ꯈꯨꯂꯦꯟꯒꯤ ꯑꯩꯅ ꯑꯀꯣꯟꯕ ꯆꯠꯄꯗꯨꯅ ꯋꯥꯏꯔꯤꯒꯤ ꯑꯗꯩꯗꯤ ꯋꯥꯏꯔꯤꯒꯤꯗꯨꯅ ꯌꯦꯡꯕ ꯅꯨꯡꯉꯥꯏꯌꯦꯕ ꯅꯣꯏ ꯋꯥꯏꯔꯤꯗ ꯌꯦꯡꯉꯃꯕ ꯀꯣ ꯅꯣꯏ ꯇꯨꯝꯃꯣꯏꯕ ꯏꯆꯦ ꯈꯪꯉꯕꯥ ꯅ ꯈꯨꯂꯦꯟꯒꯤꯗꯨꯅ ꯀꯅꯣꯝ ꯇꯧꯕꯩꯅꯦꯕ ꯕꯤꯠ ꯌꯥꯎꯗ꯭ꯔꯤꯗꯣ
ꯀꯔꯤ ꯀꯔꯤ ꯑꯍꯦꯟ ꯑꯊꯣꯏ ꯌꯥꯎꯒꯦ ꯍꯥꯏꯁꯦ ꯋꯥꯏꯔꯤꯒꯤꯅ
ꯌꯥꯎꯗ꯭ꯔꯃꯛꯁꯨ ꯃꯤꯒꯤ ꯍꯥꯏꯕ ꯃꯤꯒꯤ ꯑꯦꯇ꯭ꯔꯦꯛꯁꯟ ꯄꯤꯕ ꯍꯥꯏꯕ ꯑꯃ ꯂꯩꯗꯅ ꯃꯥꯏꯕ ꯃꯥꯏꯕꯤꯗꯣ ꯈꯪꯉꯕꯥ ꯑꯗ ꯅꯨꯡꯉꯥꯏꯌꯦ ꯕ ꯌꯦꯡꯕꯗ ꯃꯥ ꯇꯥꯡꯒꯨꯟ ꯁꯥꯕꯒꯥꯗꯣ ꯍꯩꯌꯦꯕ ꯑꯗꯩꯗꯤ ꯃꯥꯏꯕꯤꯗꯨꯅ ꯑꯩꯈꯣꯏꯅ ꯎꯅꯔꯨꯕ ꯏꯃꯥ ꯇꯦꯝꯕꯤꯗꯨꯅꯦꯕ ꯆꯦ ꯁꯩꯇꯕꯃꯥꯅ ꯈ꯭ꯋꯥꯏꯅꯤ ꯍꯦ ꯍꯦꯛ ꯆꯠꯂ ꯎꯅꯔꯨꯕꯗꯣ ꯑꯗꯨꯅ ꯅꯨꯔꯥꯕꯤ ꯁꯥꯏꯌꯦꯕ ꯑꯗꯨꯅ ꯌꯥꯝ ꯅꯨꯡꯉꯥꯏꯕꯗꯣ ꯃꯤꯠ ꯊꯛꯍꯟꯕꯗꯣ ꯃꯥꯏꯕ ꯃꯥꯏꯕꯤꯒꯤ ꯍꯥꯏꯗꯤ ꯇꯥꯡꯈꯨꯟ ꯅꯨꯔꯥꯕꯤꯒꯤ ꯑꯦꯛꯇꯤꯡꯗ ꯃꯤꯠ ꯊꯛꯄ ꯑꯝ ꯂꯩꯗꯥꯏꯅꯦ ꯃꯤꯖꯦ ꯑꯂꯪꯀꯥ ꯍꯥꯞꯄꯗꯨ ꯗꯨ ꯑꯣꯏꯌꯦꯕ ꯄ ꯑ ꯑꯗꯨꯅ ꯅꯣꯛꯑꯒ ꯈꯣꯠꯂꯒ ꯃꯤꯠꯁꯦ ꯂꯪꯊꯣꯛꯑ ꯌꯦꯡꯕꯗꯣ ꯑꯣꯏꯌꯦꯕ ꯈꯪꯉꯕ ꯃꯣꯏꯒꯤ ꯌꯥꯝ ꯅꯨꯡꯉꯥꯏꯇꯕ ꯕꯨ ꯅꯣꯡ ꯆꯨꯕꯗꯣ ꯑꯗꯨ ꯃꯝꯇꯣꯛ ꯈꯟꯗꯕꯗꯣ
ꯀꯩꯅꯣ ꯍꯥꯢꯖꯤꯕꯣ ꯃꯥꯟꯇꯣꯞ ꯈꯟꯗꯦꯗꯤ
ꯃꯣꯢ ꯃ ꯋꯥꯢꯗꯒꯤꯗꯤ ꯃꯥꯝꯇꯣꯞ ꯈꯟꯗ꯭ꯔꯤꯗꯨꯗꯤ ꯅꯪ ꯆꯪꯉꯤꯗꯨꯗꯤ ꯋꯥꯏꯗꯒꯤꯗꯣ
ꯃꯄꯥꯟ ꯁꯣꯔꯣꯛ ꯃꯄꯥꯟꯗ ꯂꯩꯍꯧꯕꯅꯤꯉꯣ ꯑꯧ ꯑꯩ ꯀꯩꯅꯣꯒꯤ ꯂꯝꯄꯥꯛ ꯇꯨꯔꯥ ꯍꯥꯏꯁꯦ ꯑꯦ ꯅꯣꯡ ꯆꯨꯗꯔꯛꯄ꯭ꯔꯣ
ꯃꯤꯅꯣꯃꯥꯅ ꯇꯥꯡꯈꯨꯟ ꯁꯥꯕꯩꯗꯣ ꯑꯗꯨ ꯊꯣꯛꯂꯛ ꯑꯝꯗꯥꯏꯗ ꯂꯣꯏꯕꯧ ꯆꯨꯏꯕꯦꯝꯃ
ꯏꯃꯥꯏ ꯃꯥꯏ ꯑꯗꯨꯗꯤ ꯀꯃꯥꯏꯟ ꯇꯧꯋꯤꯕ ꯅꯣꯡ ꯃꯔꯛ ꯑꯤꯁ
ꯅꯣꯡꯃꯔꯛꯇꯅꯦ ꯃꯣꯏ ꯁꯥꯟꯅꯔꯤꯗꯣ ꯑꯩꯈꯣꯏꯁꯨ ꯅꯣꯡꯃꯔꯛꯇꯅꯦ ꯐꯣꯇꯣ ꯀꯥꯞꯄ ꯆꯦꯜꯂꯤꯗꯣ ꯄꯨꯡ ꯆꯨꯞ ꯆꯨꯞꯄ ꯑꯗꯨꯅꯅꯦ ꯑꯩꯅ ꯀꯌꯥꯅꯤꯅꯣ ꯍꯜꯂꯛꯑ ꯅꯥꯔꯤꯗꯣ
ꯏꯁ
ꯄꯨꯡꯂꯨꯞ ꯂꯨꯞꯄꯤꯅꯦ ꯑꯗꯣ ꯌꯦꯡꯕꯒꯤ ꯗꯤ ꯃꯣꯏ ꯃꯥꯝꯇꯣꯞ ꯃꯆꯥ ꯃꯆꯥ ꯈꯜꯂꯒ ꯌꯦꯡꯍꯜꯂꯦ ꯁꯥꯍꯧꯕꯗꯣ ꯅꯝꯗ ꯑꯗꯨꯗꯩ ꯐꯝꯃ ꯐꯝꯃꯒ ꯑꯝ ꯐꯝꯃꯒ ꯂꯣꯏ ꯌꯦꯡꯉꯦꯕ ꯃꯥꯏꯕ ꯃꯥꯏꯕꯤ ꯑꯗꯨꯗꯕꯨ ꯆꯣꯠꯆꯕꯩ ꯋꯥꯅꯦꯕ ꯑꯗꯨ ꯃꯥꯏꯕ ꯃꯥꯏꯕꯤꯗꯣ ꯑꯩꯈꯣꯏ ꯇꯥꯅ ꯇꯥꯅ ꯐꯣꯇꯣ ꯀꯥꯞꯇꯣꯏꯅꯤꯅ ꯑꯩꯈꯣꯏꯁꯨ ꯆꯣꯠꯄꯗꯣ ꯑꯗꯨꯅꯤꯗ ꯑꯗꯣ ꯇꯥꯡꯈꯨꯜ ꯅꯨꯔꯥꯕꯤꯁꯦ ꯃꯥꯏꯕ ꯃꯥꯏꯕꯤꯗꯁꯨ ꯍꯥꯏꯇꯪ ꯈꯨꯟꯒ ꯅꯨꯨꯔꯥꯕꯤ ꯁꯥꯥꯔꯤꯗꯨꯒꯗꯨꯁꯨ ꯂꯩꯌꯦꯕ ꯅꯨꯡꯉꯥꯏꯕ ꯅꯨꯡꯉꯥꯏꯇꯕꯁꯦ ꯈꯪꯕ
ꯑꯥ
ꯇꯥꯡꯈꯨꯜ ꯁꯥꯕ ꯅꯨꯡꯉꯥꯏꯔꯗꯤ ꯑꯗꯨꯝ ꯅꯨꯡꯉꯥꯏꯕꯗꯣ
ꯃꯣꯏ ꯇꯥꯡꯈꯨꯟ ꯇꯥꯡꯈꯨꯜ ꯅꯨꯔꯥꯕꯤ ꯃꯩꯇꯩꯅ ꯑꯗꯨꯝ ꯁꯥꯥꯔꯤ ꯅꯠꯇ꯭ꯔꯣ
ꯁꯥꯔꯤꯅꯦ ꯑꯝ ꯃꯣꯏ ꯇꯝꯃꯤꯅꯦ ꯄꯨꯡꯁꯥ ꯁꯥꯖꯟꯕ ꯌꯥꯗꯤꯌꯦ ꯑꯝ ꯇꯝꯃꯤꯅꯦꯕ ꯑꯥ
ꯍꯥꯏꯗꯤ ꯇꯥꯡꯈꯨꯟ ꯃꯁꯥ ꯑꯁꯦꯡꯕꯅ ꯁꯥꯕ ꯅꯠꯇꯕ
ꯎꯝ ꯑꯩꯈꯣꯏ ꯃꯤꯇꯩꯅ ꯇꯝꯃ ꯁꯥꯕ ꯃꯣꯏꯒꯤꯁꯨ ꯇꯥꯡꯈꯨꯜꯁꯨ ꯄꯨꯁꯥ ꯁꯥꯖꯟꯕ ꯌꯥꯕ ꯅꯠꯇꯦꯕ ꯇꯥꯡ ꯀꯨꯟꯅ ꯂꯧꯔꯤꯕ ꯁꯛꯂꯣꯟꯁꯦ ꯅꯣꯡꯄꯣꯛ ꯅꯤꯡꯊꯧꯅꯦꯕ ꯈꯪꯉꯕ ꯅꯨꯔꯥꯕꯤꯗꯨꯅ ꯄꯥꯟꯊꯣꯏꯕꯤꯅꯦꯕ ꯍꯪꯉꯕ ꯁꯛꯂꯣꯟ ꯄꯨꯔꯒ ꯋꯥꯅꯦꯕ ꯃꯕꯥꯟꯅꯤꯅ ꯈꯪꯉꯕꯥ ꯂꯥꯏ ꯍꯔꯥꯎꯕꯖꯦ ꯑꯩ ꯅꯍꯥꯟ ꯁꯥꯔ ꯔꯣꯃꯦꯁ ꯃꯅꯥꯛꯇ ꯆꯠꯂ ꯍꯪꯉꯨꯏꯕ ꯀꯣ ꯍꯥꯔꯥꯎꯕꯒꯤ ꯃꯔꯝꯗ ꯈꯔ ꯑꯗꯥ ꯍꯥꯏꯖꯦ ꯂꯥꯏꯍꯔꯥꯎ ꯉꯩ ꯃꯅꯨꯡꯗꯗꯤ ꯑꯩꯈꯣꯏ ꯅꯨꯄꯥ ꯅꯨꯄꯤꯖꯦ ꯍꯛꯇꯤꯟꯅꯕ ꯌꯥꯗꯦ ꯐꯠꯇꯦ ꯍꯥꯏꯕ ꯈꯪꯕ ꯑꯗꯨꯒ ꯐꯨꯡꯒꯥꯔꯦꯜ ꯖꯒꯣꯏ ꯁꯥꯕꯅ ꯂꯥꯏꯔꯣꯏ ꯅꯨꯃꯤꯇ ꯁꯥꯏꯌꯦꯕ ꯏꯆꯦ ꯈꯪꯉꯕ ꯅꯨꯄꯥ ꯅꯨꯄꯤ ꯀꯧꯊꯣꯛꯑꯒ ꯊꯣꯡꯍꯥꯔꯦꯜ ꯖꯒꯣꯏ ꯁꯥꯍꯜꯂꯦꯕ ꯂꯩꯔꯣꯏ ꯅꯨꯃꯤꯠꯁꯤꯗ ꯑꯗꯨꯗꯣ ꯂꯥꯏꯔꯣꯏ ꯅꯨꯃꯤꯠꯇ ꯅꯠꯇꯗꯤ ꯌꯥꯗꯦꯕ ꯐꯨꯡꯒꯥꯔꯦꯜ ꯖꯒꯣꯏ ꯁꯥꯕꯁꯦ ꯑꯩꯅꯥ ꯍꯥꯏꯕ ꯀꯩ ꯅꯨꯃꯤꯠꯇ ꯐꯨ ꯐꯨꯡꯒꯥꯔꯦꯟ ꯖꯒꯣꯏ ꯁꯥꯕꯖꯦ ꯅꯠꯇꯗꯤ ꯌꯥꯗ꯭ꯔꯤꯖꯦ ꯀꯩꯒꯤꯅꯣ ꯁꯥꯔ ꯍꯥꯏ ꯀꯥꯟꯗ ꯑꯩꯈꯣꯏꯒꯤ ꯅꯍꯥꯟꯒꯩ ꯂꯥꯏ ꯍꯔꯥꯎꯔꯤꯉꯩ ꯃꯅꯨꯡꯗ ꯅꯨꯄꯥ ꯅꯨꯄꯤꯗꯣ ꯍꯛꯇꯤꯟꯅꯕ ꯌꯥꯗꯦꯗꯅ ꯍꯛꯇꯤꯟꯅꯕ ꯌꯥꯗꯕꯗꯣ ꯐꯨꯡꯒꯥꯔꯦꯜ ꯖꯒꯣꯏ ꯁꯥꯕ ꯂꯥꯏꯔꯣꯏ ꯅꯨꯃꯤꯠꯁꯤꯗꯗꯤ ꯌꯥꯔꯦ ꯍꯛꯇꯤꯟꯅꯔꯣ ꯆꯥꯗꯥ ꯅꯧꯗꯥ ꯁꯟꯇꯣꯛꯑꯣ ꯅ ꯇꯥꯛꯏꯅꯦ ꯍꯥꯏꯕ ꯑꯗꯨ ꯌꯥꯕꯒꯤ ꯑꯌꯥꯕ ꯄꯤꯕꯒꯤ ꯅꯨꯄꯥ ꯅꯨꯄꯤꯗꯨ ꯖꯒꯣꯏ ꯊꯥꯍꯜꯂꯤꯅꯦ ꯍꯥꯏꯕ ꯁꯥꯔ ꯁꯥꯔꯅ ꯑꯗꯩ ꯑꯩꯅ ꯋꯥꯀꯣꯟ ꯑꯪ ꯑꯪ ꯋꯥꯀꯣꯟꯅ ꯐꯥꯁꯤ ꯂꯤꯐꯥꯁꯤ ꯇꯦꯔꯥ ꯑꯗꯨꯝ ꯁꯛꯑꯦꯕ ꯋꯥꯀꯣꯜꯂꯣ ꯂꯥꯎꯕꯗ ꯈꯪꯉꯕ ꯂꯥꯏ ꯍꯔꯥꯎꯕ ꯍꯧꯔꯛꯄꯗꯒꯤꯅꯥ ꯍꯌꯦꯡ ꯂꯥꯏꯔꯣꯏ ꯅꯨꯃꯤꯠꯇꯅ ꯑ ꯂꯥꯏ ꯍꯔꯥꯎꯕ ꯍꯧꯔꯛꯄ ꯅꯨꯃꯤꯠ ꯇꯔꯦꯠꯅꯤ ꯍꯔꯥꯎꯕꯖꯦ ꯇꯔꯨꯛꯅꯤꯖꯦ ꯋꯥꯀꯣꯟꯅ ꯐꯥꯁꯦ ꯂꯤ ꯐꯥꯁꯦ ꯍꯥꯏꯅꯤꯕ ꯈꯪꯉꯕ ꯑꯗꯨꯒ ꯂꯩꯥꯏꯔꯣꯏ ꯅꯨꯃꯤꯠ ꯇꯅ ꯋꯥꯀꯣꯟ ꯊꯥꯁꯦ ꯂꯤꯠ ꯊꯥꯁꯦ ꯍꯥꯏꯅꯦꯕ ꯈꯪꯉꯕ ꯋꯥꯈꯣꯟ ꯊꯥꯁꯦ ꯂꯤꯠ ꯊꯥꯁꯦ ꯍꯥꯏꯔꯛꯀꯅꯤꯕ ꯈꯪꯉꯕꯥ ꯑꯗꯨ ꯑꯅꯤꯗꯣ ꯁꯣꯏꯅꯕ ꯌꯥ ꯗꯦ ꯍꯥꯏꯌꯦꯕ ꯀꯣ ꯑꯩꯅ ꯄꯥꯕ ꯂꯥꯏꯔꯤꯛꯇ ꯑꯩꯅ ꯀꯩꯒꯤꯅꯣ ꯁꯥ ꯍꯥꯎ ꯍꯥꯎ
ꯂꯣꯜꯂꯣ ꯂꯣꯜꯂꯣ ꯇꯧ ꯂꯩꯔꯦ ꯑꯩ ꯑꯃꯨꯛ ꯇꯧꯔꯛꯀꯦ ꯅꯪ ꯋꯥꯔꯤꯗꯨ ꯌꯥꯝ ꯅꯨꯡꯉꯥꯏ ꯃꯈꯥ ꯇꯥꯥꯖꯤ ꯀꯣ ꯑ ꯑꯩ ꯑꯃꯨꯛ ꯇꯧꯔꯛ ꯀꯦꯗꯨꯒ ꯆꯥ ꯑꯝꯇ ꯂꯣꯟꯊꯣꯛꯎꯒꯦ ꯐꯠ ꯂꯥꯎꯅ ꯑꯗꯨꯒ ꯋꯥꯔꯤ ꯁꯥꯟꯅꯖꯤ ꯅꯪꯒꯤ ꯋꯥꯔꯤꯗꯣ ꯅꯨꯡꯉꯥꯏ ꯊꯝꯃꯣ ꯊꯝꯃꯣ ꯎꯝ